ꯇꯕ꯭ꯔꯣ
ꯍꯜꯂꯣ
ꯑꯣ ꯑ
ꯑꯣꯀꯦ
ꯎꯝ ꯇꯕ꯭ꯔꯣ
ꯇꯥꯏꯌꯦ
ꯇꯥꯕ꯭ꯔꯥ
ꯇꯥꯏꯌꯦ
ꯍꯜꯂꯣ
ꯇꯥꯏꯌꯦ ꯇꯥꯏꯌꯦ ꯋꯥꯔꯤ ꯂꯤꯔꯣ
ꯑꯅꯦ
ꯑꯥ
ꯈꯪꯡꯉꯕꯣ
ꯇꯥꯏꯌꯦ ꯋꯥꯔꯤ ꯂꯤꯔꯛꯑꯣ ꯋꯥꯔꯤ
ꯋꯥꯔꯤ ꯈꯪꯣ ꯁꯦꯀ ꯊꯪꯣ ꯉꯔꯥꯡꯒꯤ ꯋꯥꯔꯤꯗꯣ ꯂꯤꯔꯛꯎꯔꯥ ꯑꯥ
ꯂꯤꯔꯛꯎ ꯉꯔꯥꯡꯒꯤ ꯋꯥꯔꯤꯗꯣ
ꯁ꯭ꯇꯦꯠꯀꯤꯗ ꯑꯥꯎꯠ ꯑꯣꯐ ꯁ꯭ꯇꯦꯠꯀꯤ ꯈꯪꯅꯕ꯭ꯔꯣ
ꯎꯝ
ꯎꯝ
ꯂꯤꯔꯛꯑꯣ
ꯎꯝ ꯅꯨꯄꯥꯥ ꯑꯃ ꯅꯨꯄꯤ ꯑꯃ ꯂꯩꯔꯝꯃꯤ
ꯎꯝ
ꯎꯝ ꯍꯜꯂꯣ
ꯂꯤꯔꯛꯑꯣ ꯇꯥꯏ
ꯅꯪ ꯍꯣꯏ ꯍꯥꯏꯗꯦ
ꯍꯣꯏ ꯂꯤꯔꯛꯑꯣ ꯇꯥꯏ
ꯅꯨꯄ ꯑꯃ ꯅꯨꯄꯤ ꯑꯃ ꯂꯩꯔꯝꯃꯤꯀꯣ
ꯑꯥ ꯇꯥꯏꯌꯦ
ꯃꯥꯒ ꯎꯝ ꯃꯅꯥ ꯁ꯭ꯇꯦꯠ ꯑꯃꯒꯤ ꯅꯨꯄꯥꯗꯨꯁꯨ ꯁ꯭ꯇꯦꯠ ꯑꯃꯒꯤ ꯅꯨꯄꯤꯗꯨꯁꯨ ꯁ꯭ꯇꯦꯠ ꯑꯃꯒꯤ
ꯑ
ꯑꯗꯨꯗꯒꯤꯗꯤ ꯅꯣꯡꯃꯗꯤ ꯐꯦꯁꯕꯨꯛꯇ ꯃꯣꯏꯅꯤꯁꯦ ꯐ꯭ꯔꯦꯟ ꯔꯤꯀ꯭ꯋꯦꯁꯇꯩ ꯈꯪꯅꯔꯦ ꯋꯥꯔꯤ ꯁꯥꯟꯅꯕꯗꯒꯤ
ꯑꯥ
ꯑꯗꯨꯗꯒꯤ ꯃꯣꯏꯑꯅꯤꯁꯦ ꯈꯪꯅꯔꯕꯅꯤꯅ ꯀꯩꯅꯣ ꯇꯧꯔꯦ ꯐꯥꯏꯅꯜ ꯍ
ꯎꯝ ꯅꯪ ꯋꯥꯔꯤꯗꯣ ꯀꯣꯟꯁꯦꯟꯇ꯭ꯔꯦꯠ ꯄꯤꯗꯔꯦ ꯑꯩ ꯑꯣꯏꯅ ꯂꯤꯔꯛꯑꯒꯦꯁꯦ
ꯑꯩ ꯋꯥꯔꯤ ꯂꯤꯕ ꯍꯩꯇꯦꯕ
ꯂꯤꯕ ꯍꯩꯇꯦ ꯍꯥꯏꯕ
ꯎꯝ
ꯆꯥꯛꯇꯤ ꯆꯥꯔꯕꯣ
ꯆꯥꯗ꯭ꯔꯤ
ꯆꯥꯗ꯭ꯔꯤꯌꯦ
ꯎꯝ
ꯊꯣꯡꯉꯕꯣ
ꯊꯣꯡꯉꯦ ꯃꯃꯥꯅ
ꯃꯃꯥꯅ ꯊꯣꯡꯕ꯭ꯔꯣ
ꯎꯝ ꯃꯃꯥꯅ ꯊꯣꯡꯉꯦ ꯏꯇꯩꯃꯁꯨ ꯌꯥꯎꯋꯦ ꯃꯃꯥꯁꯨ ꯌꯥꯎꯋꯦ
ꯀꯩꯒꯤ ꯆꯥꯛ ꯊꯣꯡꯕꯕꯨ ꯃꯤ ꯃꯌꯥꯝ ꯆꯪꯕ꯭ꯔꯅꯦ
ꯃꯤ ꯌꯝꯃꯦ ꯑꯩꯈꯣꯏ
ꯑꯗꯣ ꯁꯨꯨꯝ ꯃꯤ ꯃꯌꯥꯝꯅ ꯊꯣꯡꯅꯕ꯭ꯔꯅꯦ ꯃꯤ ꯑꯃꯈꯛꯅ ꯊꯣꯡꯕ ꯅꯠꯇ꯭ꯔꯣ
ꯃꯤ ꯑꯃꯅ ꯊꯣꯡꯕ ꯅꯝꯃꯣꯏꯌꯦ
ꯃꯤ ꯑꯃꯅ ꯊꯣꯡꯕ ꯉꯝꯃꯣꯌꯦ
ꯎꯝ
ꯑꯣ ꯑꯗꯨꯔꯣ
ꯌꯨꯝ ꯑꯃ ꯁꯥꯕ ꯃꯇꯝꯗꯀꯣ
ꯎꯝ
ꯃꯥꯒꯤ ꯐꯛꯂꯥꯡ ꯖꯦ ꯀꯩ ꯃꯆꯨ ꯑꯣꯏꯕ ꯄꯥꯝꯃꯤ
ꯗꯨꯋꯦ
ꯀ꯭ꯔꯦ
ꯎꯝ
ꯑꯗꯤ ꯒ꯭ꯔꯦꯒ ꯍꯥꯏꯠꯀ ꯄꯥꯝꯃꯦ ꯅꯥꯀꯜ ꯑꯃ ꯒ꯭ꯔꯦ ꯑꯣꯏꯔꯦꯗꯅ
ꯅꯀꯟ ꯑꯃ ꯋꯥꯏꯠ ꯑꯗꯨ ꯑꯣꯏꯗꯤ ꯕ꯭ꯂꯦꯛ ꯇ ꯃꯦꯠ ꯕ꯭ꯂꯦꯛ ꯂꯩꯇ꯭ꯔ
ꯎꯝ ꯐꯖꯩ ꯑꯗꯨꯁꯨ ꯑꯃ ꯒ꯭ꯔꯤꯟꯖꯨ ꯅꯠꯇꯕ ꯑꯃ ꯒ꯭ꯔꯤꯟ ꯅꯠꯇꯕ ꯑꯆꯝꯕꯗꯣ
ꯑꯥ
ꯑꯗꯨꯒ ꯍꯨꯋꯥꯏꯠꯀꯁꯨ ꯐꯖꯕꯅꯦ
ꯑꯥ
ꯑꯣꯐ ꯒ꯭ꯔꯤꯟ ꯍꯥꯏꯇꯔꯦꯀꯣ
ꯎꯝ
ꯑꯗꯨꯁꯨ ꯐꯖꯩꯌꯦ ꯑꯩꯗꯤ ꯀꯥꯔꯗꯤ ꯀꯩꯃꯆꯨ ꯄꯥꯝꯃꯤ ꯀꯥꯔꯁ
ꯀꯥꯔꯗ
ꯎꯝ
ꯀꯥꯔꯗꯗꯤ ꯎꯝ ꯒ꯭ꯔꯤꯟꯟꯅ ꯄꯥꯝꯃꯦ ꯑꯩꯗꯤ ꯒ꯭ꯔꯤꯟ ꯅꯠꯇ꯭ꯔ ꯋꯥꯏꯠ
ꯀꯥꯔꯖꯦ ꯒꯥꯔꯤ ꯊꯧꯅꯕ ꯀꯥꯔꯗꯨ ꯒ꯭ꯔꯤꯟ ꯄꯥꯝꯃꯦ
ꯑꯥ
ꯍꯥꯏ ꯍꯥꯏ
ꯑꯩ ꯍꯣꯔꯦꯟ ꯊꯥꯔꯛꯀꯦ ꯌꯦꯡꯉꯣ
ꯎꯝ ꯒ꯭ꯔꯤꯟꯗꯀꯣ
ꯒ꯭ꯔꯤꯟꯗ ꯁꯥꯏꯟ ꯀꯥꯞꯄꯗꯣ ꯗꯨ ꯄꯥꯝꯃꯦ
ꯑꯩꯗꯤ ꯄꯥꯝꯗꯦ ꯑꯩꯗꯤ ꯍ꯭ꯨꯋꯥꯏꯠ ꯄꯥꯝꯃꯦ ꯑꯗꯨꯒ ꯈꯔ ꯗꯥꯛ ꯑꯣꯏꯁ ꯄꯣꯠ ꯄꯥꯝꯃꯦ
ꯎꯝ ꯋꯥꯏꯠ ꯍꯥꯏꯕ ꯕ꯭ꯂꯦꯛ ꯍꯥꯏꯕ ꯁꯤꯁꯦ ꯀ꯭ꯂꯁꯤꯀꯦꯜꯅꯤ ꯌꯨꯅꯤꯛꯅꯤ ꯀ꯭ꯂꯁꯤꯀꯜꯗꯅꯦ
ꯑꯝ
ꯌꯨꯅꯤꯛꯅꯤ ꯂꯣꯌꯦꯜ ꯂꯣꯌꯦꯜ ꯂꯣꯌꯦꯜ ꯐꯤꯌꯨ ꯐꯤꯜ ꯑꯣꯏꯕꯅꯤ ꯑꯗꯨ ꯌꯨꯁ ꯇꯧꯕꯗ
ꯎꯝ
ꯎꯝ
ꯑꯣ ꯍꯥꯏꯗꯤ ꯑꯩꯗꯤ ꯀꯂꯔꯁꯦ ꯑꯩ ꯑꯩꯅ ꯅꯍꯥꯟꯋꯥꯏ ꯑꯩꯈꯣꯏꯒꯤ ꯒꯥꯔꯤꯗꯁꯨ ꯇꯧꯕꯗꯁꯨ ꯀꯣ ꯑꯩꯅ ꯑꯗꯨꯝ ꯆꯨꯁ ꯇꯧꯌꯦ ꯋꯥꯏꯠꯅꯦ ꯑꯣ ꯀꯂꯔꯁꯨ ꯑꯣꯏꯗꯕ ꯑꯃ ꯂꯩꯌꯦꯕꯀꯣ ꯍꯥꯟꯅ ꯑꯗꯣ ꯑꯗꯨꯅꯦ ꯒ꯭ꯔꯦꯅꯦ
ꯎꯝ
ꯑꯗꯒꯤ ꯕ꯭ꯂꯨꯁꯨ ꯑꯗꯨꯗꯤ ꯑꯩꯅ ꯆꯨꯁ ꯇꯧꯗꯦ ꯕꯥꯕꯥꯅ ꯆꯨꯁ ꯇꯧꯌꯦ
ꯎꯝ
ꯒꯔꯤ ꯃꯆꯥꯗꯀꯣ ꯃꯣꯏꯅ ꯆꯨꯁ ꯇꯧꯈꯤꯕꯅꯦ ꯑꯩꯅ ꯆꯨꯁ ꯇꯧꯗꯦ ꯅꯪꯗꯤꯀꯣ ꯂꯥꯏꯔꯤꯛ ꯏꯕ ꯃꯇꯝꯗ ꯎꯝ ꯀꯣꯂꯣꯝꯁꯦ ꯑꯃꯨꯕꯅ ꯍꯦꯟꯅ ꯄꯥꯝꯕ꯭ꯔ ꯑꯉꯧꯕꯅ ꯍꯦꯟꯅ ꯄꯥꯝꯕ꯭ꯔ
ꯑꯩꯗꯤ ꯑꯃꯨꯕꯅ ꯌꯥꯝꯅ ꯁꯤꯖꯤꯟꯅꯩ
ꯑꯃꯨꯕꯅ
ꯎꯝ
ꯍꯥꯏꯎꯔꯥ ꯑꯩꯗꯤ ꯅꯍꯥꯟꯋꯥꯏ ꯐꯤꯖꯤꯛꯁ ꯊꯣꯛꯄ ꯅꯨꯃꯤꯠꯇꯣꯀꯣ ꯑꯩꯁꯦ ꯀꯣꯂꯣꯝ ꯁꯤꯖꯤꯟꯅꯕ ꯑꯩꯁꯦ ꯕ꯭ꯂꯦꯛ ꯄꯦꯟ ꯄꯨꯔꯒ ꯂꯥꯛꯌꯦꯕ ꯌꯥꯝ ꯕ꯭ꯂꯨꯁꯨ ꯕ꯭ꯂꯦꯛꯁꯨ ꯑꯗꯨꯝ ꯁꯤꯖꯤꯟꯅꯩ ꯑꯗꯨ ꯃꯇꯝꯗꯗꯤ ꯏꯪꯉꯤꯅꯀꯣ
ꯎꯝ
ꯑꯗꯨꯃꯥꯏꯅ ꯑꯗꯨꯝ ꯁꯤꯖꯤꯟꯅꯩꯌꯦ
ꯎꯝ
ꯑꯗꯨꯒꯤ ꯑꯥ ꯀꯩꯅꯣꯗꯣ
ꯎꯝ
ꯑꯗꯨ ꯅꯨꯃꯤꯠꯇꯣ ꯑꯦꯛꯖꯥꯝꯗꯣ ꯌꯥꯝ ꯅꯨꯡꯉꯥꯏꯇꯦꯕ
ꯎꯝ
ꯄꯥꯁ ꯃꯥꯛꯇꯣ ꯑꯩꯠ ꯂꯥ ꯀꯩꯅꯣꯝ ꯑꯣꯏꯕꯅꯤꯅꯦ ꯐꯨꯜ ꯃꯥꯔꯛ ꯇ꯭ꯋꯦꯟꯇꯤ ꯐꯥꯏꯚ ꯑꯗꯨꯗ ꯑꯩꯠ ꯇꯦꯟ ꯐꯪꯉꯦ
ꯅꯪꯒ ꯆꯥꯟꯅꯗꯕ ꯍꯥꯏ ꯇꯥꯔꯦ ꯑꯗꯣ
ꯑꯩ ꯐꯥꯗꯕꯁꯨ ꯅꯠꯇꯦꯀꯣ ꯑꯗꯨ ꯅꯨꯃꯤꯠꯇꯣ ꯅꯦꯛꯁꯨ ꯂꯣꯏ ꯐꯥꯔꯤꯅꯤ ꯑꯗꯨꯒ ꯅꯤꯡꯁꯤꯡꯕ ꯁꯨꯉꯝ ꯉꯝꯗꯦ ꯅꯤꯡꯁꯤꯡꯕ ꯁꯨꯉꯝ ꯉꯝꯗꯦ ꯑꯩꯁꯨ ꯁꯥꯎꯅꯤꯡꯉꯦ ꯑꯗꯨꯗꯤ ꯕ꯭ꯂꯦꯛ ꯁꯨꯡꯁꯤ ꯁꯤꯖꯤꯟꯅꯗꯦ
ꯎꯝ ꯃꯤꯃꯤꯗꯁꯨ ꯂꯩꯗ
ꯎꯝ
ꯑꯗꯨꯃꯥꯏꯅ
ꯑꯗꯨꯒ ꯑꯩꯗꯤ ꯁꯤꯖꯤꯟꯅꯗ꯭ꯔꯦ ꯁꯤꯟꯅꯗꯕꯗꯒꯤ ꯂꯨꯇ ꯑꯣꯏꯈ꯭ꯔꯦ
ꯇꯨꯝꯅꯤꯡꯉꯥ ꯃꯥꯜꯂꯦ ꯅꯪ ꯍꯀꯥꯝ ꯋꯥ ꯋꯥ ꯆꯜꯂꯦ
ꯎꯝ ꯑꯁꯤꯁꯦ ꯇꯨꯝꯅꯤꯡꯉꯦ ꯑꯩꯒꯤ ꯃꯃꯥꯏꯁꯦ ꯎꯔꯤꯡ ꯉꯥꯛꯇ ꯊꯣꯛꯑꯦꯕ
ꯑꯣ
ꯑꯗꯒꯤ ꯋꯥꯈꯜꯗꯣ ꯌꯥꯝ ꯅꯨꯡꯉꯥꯏꯇꯦ
ꯋꯥꯈꯜ ꯍꯜꯂꯕ ꯇꯧꯒꯅꯨ ꯎꯔꯤꯡꯗꯣꯛꯑꯒ ꯀꯩꯁꯨ ꯅꯠꯇꯦ
ꯀꯩꯁꯨ ꯅꯠꯇꯦ ꯑꯩꯗꯤ ꯅꯨꯄꯤꯅꯤ ꯃꯃꯥꯏ ꯅꯥꯟꯕ ꯄꯥꯝꯃꯦ ꯅꯨꯄꯥꯁꯨ ꯅꯠꯇꯦ
ꯍꯧꯖꯤꯛ ꯗꯨ ꯑꯩꯅꯁꯨ ꯐꯪꯍꯟꯂꯝꯃꯣꯏ ꯅꯪꯅꯁꯨ ꯐ ꯍꯦꯛꯇ ꯐꯍꯟꯖꯕꯗ꯭ꯔꯦ ꯑꯗꯨ ꯃꯇꯝ ꯆꯪꯉꯦ ꯃꯇꯝꯗꯣ ꯈꯤꯇꯪ ꯇꯛ ꯉꯥꯏꯔꯣ
ꯎꯝ
ꯇꯥꯕ꯭ꯔꯣ
ꯎꯝ ꯇꯥꯏꯌꯦ
ꯎꯝ ꯃꯇꯝꯗꯨ ꯈꯤꯇꯪꯒ ꯉꯥꯏꯌꯣ
ꯎꯝ
ꯉꯥꯏꯗꯣꯏ ꯅꯠꯇ꯭ꯔꯣ ꯃꯇꯝꯗꯣ
ꯎꯝ
ꯍꯨꯝ
ꯑꯌꯥꯕ ꯌꯦꯡꯉꯕꯅꯦ
ꯃꯅꯨꯡꯗ ꯂꯤꯚꯔꯒꯨꯝꯕ ꯁꯣꯛꯑꯁꯨ ꯏꯟꯇꯦꯁꯇꯥꯏꯟꯒꯨꯝꯕꯗꯁꯨ ꯋꯥꯝꯒꯨꯝꯕ ꯂꯩꯕ ꯈꯣꯠꯄ ꯇꯧꯕ ꯑꯗꯨꯖꯤ ꯄꯥꯏꯜꯁꯀꯨꯝꯕ ꯂꯩꯕ ꯁꯨ ꯃꯥꯏ ꯅꯥꯟꯗꯦ ꯍꯥꯏꯌꯦ
ꯎꯝ
ꯑꯩꯗꯤ ꯂꯣꯏꯅ ꯅꯥꯕꯅꯤꯅ ꯑꯗꯨꯅ ꯃꯥꯏꯗꯤ ꯅꯥꯟꯗ꯭ꯔꯦ
ꯎꯝ ꯐꯅꯤꯗ ꯑꯅꯦ ꯋꯥꯈꯜ ꯅꯨꯡꯉꯥꯏꯇꯕꯁꯤꯀꯣ
ꯎꯝ
ꯑꯅꯥꯕꯁꯤꯁꯨ ꯍꯦꯟꯖꯜꯂꯛꯄꯅꯤ ꯋꯥꯈꯜ ꯅꯨꯡꯉꯥꯏꯇ꯭ꯔꯗꯤ ꯎꯝ
ꯎꯝ ꯑꯗꯨꯒꯤ ꯋꯥꯈꯜꯁꯦ ꯌꯥꯝꯅ ꯍꯟꯊꯅ ꯈꯟꯒꯅꯣ ꯑꯅꯥꯕꯗꯣ ꯐꯅꯕꯩ ꯂꯩꯀꯣ
ꯎꯝ
ꯀꯩꯅꯣ ꯇꯧ ꯀꯩꯅꯣ ꯇꯧꯁꯦ ꯍꯣꯅꯁꯤ
ꯍꯣꯏ ꯍꯤꯗꯥꯛ ꯇꯩꯅ ꯇꯩꯅ ꯐꯠꯇꯕꯗꯣ ꯋꯥꯈꯟ ꯅꯨꯡꯉꯥꯏꯇꯦ ꯍꯤꯗꯥꯛ ꯁꯦ ꯇꯩꯩꯅ ꯇꯩꯅ ꯁꯨꯝ ꯍꯦꯟꯖꯤꯜꯂꯛꯄꯗꯣ
ꯎꯝ
ꯗꯨꯒꯤ ꯏꯊꯟꯗ ꯇꯜꯂꯛꯑꯦꯕꯁꯨꯝ
ꯎꯝ ꯇꯕ꯭ꯔꯣ
ꯆꯥꯛ ꯄꯨꯡ ꯀꯌꯥꯗ ꯆꯥꯗꯣꯏꯅꯣ
ꯈꯣꯏꯗꯤ ꯑꯩꯗꯤ ꯊꯦꯡꯑꯦ ꯌꯨꯝꯒꯤ ꯃꯤꯗꯤ ꯆꯥꯔꯝꯃꯅꯤ
ꯊꯦꯡꯅ ꯊꯦꯡꯅ ꯆꯥꯕ꯭ꯔꯣ
ꯎꯝ
ꯆꯥꯛ ꯂꯤꯝꯗ꯭ꯔꯤꯕꯣ
ꯑꯥ
ꯆꯥꯛ ꯂꯝꯗꯕ꯭ꯔꯣ
ꯆꯥꯛꯔꯣ ꯆꯥꯛꯂꯝꯃꯦ ꯑꯩꯒꯤ ꯅꯨꯄꯤꯗꯣ ꯃꯥꯅ ꯂꯥꯝꯃꯕꯣ ꯍꯪꯉꯛꯇꯦ
ꯑꯦ ꯃꯗꯤ ꯀꯩꯒꯤꯅꯣ ꯅꯪ ꯅꯨꯡꯁꯤꯗ꯭ꯔ ꯖꯥꯠꯂꯣ
ꯎꯝ
ꯅꯪ ꯅꯨꯄꯤꯗꯣ ꯅꯪ ꯅꯨꯡꯁꯤꯗ꯭ꯔꯖꯥꯠꯂꯣ
ꯅꯨꯡꯁꯤꯅꯨꯡꯁꯤꯗꯦ ꯆꯥꯛ ꯏꯟꯕꯤꯗꯦ
ꯍꯥꯏꯌꯣ ꯏꯟꯕꯤꯌꯣꯅ
ꯎꯝ ꯏꯟꯕꯤꯌꯣ ꯍꯥꯏꯅ ꯍꯥꯏꯒꯦ
ꯏꯡ ꯈꯥꯔꯀꯦꯁꯜꯂꯣ ꯑꯗꯨꯝ ꯌꯥꯔꯛꯑꯗꯧꯅꯦ
ꯎꯝ
ꯄꯥꯡꯉꯤꯍꯦ ꯅꯣꯏ ꯅꯨꯄꯥꯖꯦ ꯅꯨꯄꯤꯗꯗꯤ ꯈꯔ ꯊꯣꯠ ꯊꯣꯠ ꯅꯧꯅ ꯉꯥꯡꯉꯣ ꯊꯦꯝꯃꯣ ꯑꯗꯨꯝ ꯀꯦꯁꯦꯜꯂꯣ ꯑꯗꯨꯝ ꯌꯥꯔ ꯄꯪꯉꯤꯗꯣ ꯀꯩꯒꯤꯅꯣ
ꯎꯝ ꯉꯁꯤ ꯅꯨꯡꯗꯥꯥꯡꯗ ꯆꯠꯂ ꯇꯧꯔꯨꯒꯦ ꯑꯍꯤꯡꯗ
ꯑꯗꯨꯃꯥꯏꯅ ꯈꯔ ꯊꯦꯝꯖꯟ
ꯗꯨꯀꯥꯟ ꯅꯣꯟꯖ ꯗꯨꯀꯥꯟꯁꯦ
ꯎꯝ
ꯀꯩꯅꯣ ꯊꯕꯛꯁꯤꯡꯁꯦ ꯂꯣꯏꯔꯒ ꯀꯣ
ꯑꯥ
ꯃꯅ ꯊꯦꯝꯖꯟꯕꯇꯥꯏ
ꯑꯥ ꯅꯣꯏ ꯁꯥꯏꯗꯣ ꯃꯁꯛ ꯐꯖꯕ꯭ꯔꯣ ꯊꯤꯕ꯭ꯔꯣ
ꯎꯝ ꯃꯁꯛ ꯐꯖꯩ ꯅꯨꯡꯁꯨ ꯅꯨꯡꯁꯤ ꯃꯖꯦꯀꯣ ꯑꯩꯅꯀꯣ
ꯑꯥ
ꯌꯥꯝꯅ ꯅꯨꯡꯁꯤꯅ ꯀꯣꯏꯅꯒꯤꯕꯅꯦ
ꯑꯣ ꯑꯣ
ꯑꯩꯗꯤꯀꯣ
ꯑꯥ
ꯃꯁꯦ
ꯑꯥ
ꯌꯥꯝ ꯅꯨꯡꯁꯤ
ꯑꯣ ꯅꯨꯡꯁꯤꯕ꯭ꯔꯥ
ꯎꯝ ꯃꯥꯗꯤꯀꯣ
ꯎꯝ
ꯑꯩꯉꯣꯟꯗ ꯅꯨꯡꯁꯤꯌꯦ ꯃꯥꯁꯨ
ꯑꯣ ꯅꯪ ꯅꯨꯄꯤꯅ ꯅꯪ ꯂꯨꯅ ꯇꯧꯕꯤꯗ꯭ꯔꯣ
ꯑꯥ
ꯅꯪ ꯅꯨꯄꯤꯅ ꯅꯪ ꯂꯨꯅ ꯇꯧꯕꯤꯗꯕ꯭ꯔꯣ
ꯎꯝ ꯇꯥꯎꯔꯦ
ꯃꯁꯨ ꯐꯔꯝꯒꯅꯤꯗ